ꯍꯜꯂꯣ ꯎꯝ
ꯇꯥꯔ‌ꯦ ꯍꯣꯏ ꯇꯥꯔꯦ ꯇꯥꯔ
ꯑꯣ ꯍꯣ ꯑꯗꯨꯒꯤ ꯊꯕꯛꯇꯣ ꯅꯪ ꯇꯧꯔꯒꯦ ꯍꯥꯏꯕ
ꯑꯩꯅꯗꯤ ꯍꯥꯏꯗꯤ ꯁꯦꯂꯔꯤꯗꯣ
ꯎꯡ
ꯃꯄꯥꯟꯗ ꯂꯩꯕꯅꯤ ꯁꯔꯤ ꯁꯦꯂꯔꯤ ꯈꯔ ꯗꯕꯜ ꯇꯧꯈꯤꯕꯅ ꯐꯩꯅ
ꯍꯣꯏ ꯎꯝ ꯁꯦꯂꯔꯤꯗꯤ ꯀꯌꯥꯒꯨꯝꯕꯗꯤ ꯐꯪꯕ꯭ꯔꯣ ꯅꯪ
ꯑ ꯈꯖꯤꯛꯇꯅꯦ
ꯑꯣ
ꯍꯟꯗꯛꯇ ꯇꯧꯕ ꯋꯥꯟ ꯌꯔꯛꯇ ꯉꯥꯏꯔꯦ ꯑꯩ ꯐ꯭ꯔꯦꯁꯔ ꯑꯣꯏꯅ ꯖꯣꯏꯟ ꯇꯧꯅꯦꯕ
ꯎꯝꯍꯨꯝ
ꯇ꯭ꯋꯦꯟꯇꯤ ꯇꯨ
ꯑꯣ ꯑꯗꯨꯗꯤ ꯅꯪ ꯍꯧꯖꯤꯛ ꯀꯝꯄꯅꯤ ꯆꯦꯟꯖ ꯇꯧꯔꯗꯤ ꯊꯥꯔꯇꯤ ꯐꯣꯔꯇꯤꯗꯤ ꯐꯪꯒꯅꯤ
ꯑꯥ
ꯑꯦꯛꯁꯄꯤꯔꯤꯌꯦꯟꯁ ꯋꯥꯟ ꯌꯥꯔ ꯑꯦꯛꯁꯄꯤꯔꯤꯌꯦꯟꯁ ꯂꯩꯕꯅꯤꯅ
ꯍꯣꯏ
ꯃꯤꯅꯤꯃꯝ ꯊꯥꯔꯇꯤ ꯐꯣꯔꯇꯤꯗꯤ ꯐꯪꯒꯅꯤꯗ
ꯎꯝ ꯑꯗꯨꯒꯤ ꯆꯦꯟꯖ ꯇꯧꯁꯤꯔꯥ ꯅꯠꯇ꯭ꯔꯒ ꯌꯨꯝ ꯊꯣꯛꯁꯤꯔꯥ ꯁꯤꯅꯤꯅ ꯈꯟꯂꯤꯗ‌ꯣ
ꯑꯣ
ꯋꯥꯔꯛ ꯐ꯭ꯔꯣꯝ ꯍꯣꯝꯗ ꯄꯥꯝꯃꯨꯕꯀꯣ ꯑꯗꯨꯒ ꯑꯩꯅ ꯍꯧꯖꯤꯛ ꯇꯧꯔꯤꯕ ꯊꯕꯛꯁꯦ ꯌꯥꯝꯅ ꯂꯥꯏꯕꯀꯣ
ꯎꯝ
ꯅꯨꯡꯁꯨ ꯅꯨꯡꯉꯥꯏꯕ ꯑꯩꯈꯣꯏꯒꯤ ꯇꯤ ꯑꯦꯜꯒ ꯃꯦꯅꯦꯖꯔꯗꯣ ꯌꯥꯝ ꯐꯩꯌꯦꯕ ꯑꯩꯒꯤꯗꯃꯛꯇꯗꯤ
ꯑꯣ ꯍ‌ꯣ
ꯑꯗꯒꯤ ꯄꯥꯝꯁꯨ ꯄꯥꯝꯃꯨꯕ
ꯎꯝ ꯍꯨꯝ
ꯋꯥꯥꯛꯀꯤꯡ ꯑꯋꯥꯔꯁ ꯀꯌꯥꯅꯣ ꯅꯪꯒꯤꯗꯣ
ꯅꯥꯏꯟ ꯑꯥꯋ꯭ꯔꯁ
ꯑꯣ ꯌꯥꯝꯗꯤ ꯌꯥꯝꯃꯦꯍꯦ
ꯌꯥꯝꯃꯦ ꯋꯥꯟ ꯑꯥꯋꯔꯁ ꯕ꯭ꯔꯦꯛ
ꯑ
ꯅꯥꯏꯟ ꯑꯥꯋꯔꯁꯅꯦ ꯑꯗꯨꯕꯨ ꯊꯕꯛ ꯐꯖꯅ ꯇꯧꯗꯦꯗ ꯑꯈꯣꯏꯗꯤ
ꯑꯣ ꯍꯣ
ꯇꯧꯅꯤꯡꯕ ꯃꯇꯝꯗ ꯑꯗꯨꯝ ꯇꯧꯋꯦ ꯉꯔꯥꯡ ꯅꯍꯥꯟꯁꯨ ꯑꯗꯨꯝ ꯇꯨꯝ ꯈ꯭ꯔꯕꯅ‌ꯦ
ꯑꯣ
ꯇꯧꯅꯤꯡꯕ ꯃꯇꯝꯗ ꯂꯣꯛ ꯏꯟ ꯇꯧꯔꯒ ꯑꯗꯨꯝ ꯇꯧꯋꯦꯕ
ꯑꯣ
ꯃꯣꯏ ꯀꯩꯝꯇ ꯍꯥꯏꯗꯦ
ꯎꯝ ꯅꯨꯡꯗꯥꯡꯗ ꯊꯕꯛꯁꯦ ꯑꯩꯗꯤ ꯂꯨꯒꯅꯤꯕꯨ
ꯐꯥꯔꯁꯇꯗꯤ ꯌꯥꯝ ꯂꯨꯔꯝꯃꯦ ꯍꯥꯏꯗꯤ ꯑꯦꯗꯦꯞ ꯇꯧꯕꯗꯣ ꯑꯦꯟꯚꯥꯏꯔꯣꯟꯃꯦꯟ ꯌꯥꯝ ꯂꯔꯝꯃꯦ ꯑꯗꯨꯕꯨ ꯍꯞꯇꯥ ꯊꯥ ꯑꯃꯒꯨꯝꯕꯗꯤ ꯌꯥꯝ ꯋꯥꯔꯝꯃꯦ ꯇ꯭ꯔꯦꯟꯅꯤꯡ ꯆꯠꯄ ꯃꯇꯝꯗꯀꯣ
ꯎꯝ
ꯇ꯭ꯔꯦꯅꯤꯡ ꯂꯣꯏꯔꯒ ꯑꯗꯨꯝ ꯅꯨꯡꯉꯥꯏꯈ꯭ꯔꯦ ꯑꯦꯗꯦꯠ ꯇꯧꯈ꯭ꯔꯕꯅꯤꯅ
ꯎꯝ ꯍꯛꯆꯥꯡꯒꯤꯗꯤ ꯅꯨꯡꯉꯥꯏꯇꯕ ꯂꯩꯇꯦꯀꯣ ꯅꯨꯡꯗꯥꯡꯗ ꯊꯕꯛ ꯑꯗꯨꯝ ꯇꯧꯕꯁꯦ
ꯎꯝ ꯄꯔꯤꯁꯇꯗꯤ ꯑꯗꯨꯝ ꯍꯣꯏ ꯍꯛꯆꯥꯡꯁꯨ ꯅꯨꯡꯉꯥꯏꯇꯦ ꯋꯥꯁꯨ ꯋꯥꯔꯝꯃꯦ ꯍꯧꯖꯤꯛꯇꯤ ꯀꯔꯤꯝ ꯇꯧꯗ꯭ꯔꯦ
ꯑꯁꯦꯡꯕꯗꯤ ꯅꯨꯡꯗꯥꯡꯗ ꯇꯨꯝꯗꯕꯁꯦ
ꯍꯛꯆꯥꯡꯒꯤꯗꯤ ꯈꯔ ꯅꯨꯡꯉꯥꯏꯇꯦ ꯍꯥꯏꯕꯅꯦ ꯑꯗꯨꯝ ꯗꯦ ꯅꯨꯡꯊꯤꯜꯗ ꯇꯨꯝꯕꯗꯣ
ꯎꯝ
ꯏꯁꯣꯔꯅꯗꯤ ꯀꯩꯅꯣ ꯅꯨꯡꯗꯥꯡꯗ ꯇꯨꯝ ꯅꯤꯡꯉꯥꯏ ꯁꯦꯝꯕꯅꯦ ꯍꯣꯏ ꯑꯗꯨꯗ ꯑꯩꯈꯣꯏꯅ ꯍꯧꯖꯤꯛ ꯅꯣꯡ ꯅꯨꯡꯊꯤꯜꯗ ꯑꯃꯨꯛ ꯇꯨꯝ ꯅꯨꯡꯗꯥꯡꯗ ꯑꯃꯨꯛꯀ ꯊꯕꯛ ꯇꯧꯋꯦꯕ
ꯎꯝ
ꯎꯝ
ꯈꯪꯗ꯭ꯔꯦꯗ ꯄꯨꯟꯁꯤꯁꯦ ꯋꯥꯔꯦꯗ
ꯅꯪ ꯆꯍꯤ ꯑꯣ ꯌꯥꯔꯦ ꯑꯗꯨꯗꯤ ꯆꯍꯤꯗꯤ ꯍꯥꯡꯉꯔꯣꯏꯒꯦ
ꯎꯝ
ꯅꯨꯄꯤ ꯅꯨꯄꯤꯗ ꯆꯍꯤ ꯍꯥꯡꯉꯗꯣ ꯍꯥꯏꯅꯩꯌꯦ
ꯑꯦ ꯑꯗꯨꯝ ꯑꯩ ꯎꯝ ꯍꯟꯗꯛ ꯃꯔꯛ ꯑꯗꯨꯝ ꯇꯥꯏꯅꯦ ꯑꯗꯨ ꯅꯪ ꯍꯧꯖꯤꯛ ꯍꯥꯏꯕꯗꯣ ꯑꯩ ꯑꯗꯨꯝ ꯀꯣꯜ ꯇꯧꯕꯗ ꯈꯔ ꯍꯥꯏꯔꯛꯑꯦ ꯃꯤ ꯑꯃꯅꯤ ꯑꯃ ꯍꯥꯏꯔꯛꯑꯦ ꯅꯪꯅ ꯑꯅꯤꯁꯤ
ꯑꯣ
ꯍꯟꯗꯛꯅ ꯑꯍꯥꯟꯕꯅꯦ ꯁꯤ ꯇꯥꯕ
ꯅꯨꯄꯤꯗꯗꯤ ꯆꯍꯤ ꯍꯥꯡꯉꯗꯣ ꯍꯥꯏꯌꯦ
ꯑꯣ ꯑ
ꯍꯪꯉꯣꯏꯒꯨꯝꯁꯦ
ꯑꯣꯀꯦ ꯍꯪꯉꯔꯣꯏꯗ ꯑꯗꯨꯗꯤ ꯖꯤ ꯍꯪꯗ꯭ꯔꯁꯨ ꯁꯛ ꯌꯦꯡꯉ ꯂꯣꯏꯔꯦꯅꯦ
ꯑꯁ
ꯍꯪꯗ꯭ꯔꯁꯨ ꯌꯥꯔꯦꯕꯣ ꯎꯝ ꯎꯝ ꯉꯁꯤꯗꯤ ꯑꯣꯐ ꯃꯤꯅꯥꯄ꯭ꯔꯥ ꯅꯪꯁꯦ ꯍꯧꯖꯤꯛꯁꯤ ꯑꯣꯐꯅꯤꯅ ꯇꯨꯝꯕꯁꯨ ꯌꯥꯗꯕꯅ ꯁꯤ ꯐꯤꯕꯝꯗ ꯂꯩꯔꯦꯅꯦ
ꯑꯁ ꯇꯨꯝꯗꯣꯏꯅꯦ ꯑꯩ ꯍꯟꯗꯛ ꯅꯨꯃꯤꯗꯥꯡꯗ ꯊꯕꯛ ꯇꯧꯕꯁꯦ ꯌꯥꯝ ꯋꯥꯈ꯭ꯔꯦꯕꯀꯣ ꯍꯥꯏꯗꯤ ꯑꯩ ꯆꯤꯡꯗ ꯂꯩꯔꯤꯉꯩꯗ ꯕꯤꯕꯦꯁ ꯀꯨꯝꯕ ꯆꯠꯄꯒꯤ ꯑꯗꯨꯒꯤ ꯇꯥꯏꯃꯤꯡꯗꯣ ꯑꯦꯗꯦꯞ ꯑꯃꯨꯛꯀ ꯇꯧꯈ꯭ꯔꯦꯕ ꯑꯩꯉꯣꯟꯗ ꯍꯞꯇꯥ ꯑꯅꯤ ꯍꯦꯟꯅ ꯊꯕꯛ ꯇꯧꯗꯕꯒꯤ
ꯎꯝ
ꯑꯗꯨꯒꯤ ꯇꯥꯏꯃꯤꯡꯗꯣ ꯑꯃꯨꯛꯀ ꯗꯦꯠ ꯇꯧꯈ꯭ꯔꯕ ꯑꯗꯨꯒ ꯍꯧꯖꯤꯛ ꯅꯥꯏꯠ ꯁꯤꯐꯀꯤ ꯇꯥꯏꯃꯤꯡꯁꯦ ꯑꯩꯒꯤꯗꯃꯛꯇ ꯌꯥꯝ ꯋꯥꯔꯦꯔꯤꯕ ꯉꯔꯥꯡ ꯅꯍꯥꯟꯁꯨ ꯊꯔꯁꯗꯦꯒ ꯐ꯭ꯔꯥꯏꯗꯦ ꯑꯩ ꯂꯣꯛꯏꯟ ꯇꯧꯋꯦꯕꯀꯣ ꯇꯣꯛ ꯏꯟ ꯇꯧꯋꯦ ꯑꯗꯨꯕꯨ ꯊꯕꯛ ꯇꯧꯗꯦ ꯑꯗꯨꯝ ꯇꯨꯝꯊꯈ꯭ꯔꯦ
ꯎꯝ ꯌꯥꯝ ꯅꯨꯡꯉꯥꯏꯕ ꯥꯠꯅꯤꯅꯦ ꯑꯗꯨꯗꯤ ꯅꯪꯒꯤ ꯊꯕꯛꯁꯦ
ꯑꯗꯨꯝ ꯅꯨꯡꯉꯥꯏꯌꯦ ꯑꯩꯒꯤꯗꯤ ꯍꯥꯏꯗꯤ ꯃꯣꯏꯗꯣ ꯑꯩꯅ ꯑꯩꯒꯤ ꯑꯋꯥꯕꯁꯨ ꯈꯪꯗꯕꯀꯣ ꯑꯗꯨꯒ ꯃꯣꯏꯅ ꯑꯩꯕꯨꯁꯦ ꯑꯉꯥꯡ ꯑꯣꯏꯅ ꯂꯧꯋꯦꯕ꯫
ꯎꯝꯝ
ꯑꯉꯥꯡꯅꯦ ꯑꯉꯥꯡꯅꯦ ꯍꯥꯏꯔꯗ ꯋꯥꯈꯜꯗꯨ ꯃꯣꯏꯗ ꯂꯩꯌꯦꯕ
ꯎꯝ
ꯑꯗꯨꯏ ꯑꯗꯨꯝ ꯅꯨꯡꯉꯥꯏ ꯑꯩ ꯇꯁꯨ ꯏꯄꯥꯒꯨꯝꯕꯅꯦꯕ
ꯑꯣ ꯍꯣ ꯍꯣ ꯑꯣ ꯅꯪꯒꯤ ꯑ ꯁꯥꯒꯩ
ꯑꯥ ꯅꯠꯇꯦ ꯍꯥꯏꯗꯤ
ꯑꯥ
ꯍꯟꯈ꯭ꯔꯦꯕꯀꯣ ꯑꯗꯨꯒ ꯃꯥꯅ ꯑꯩꯈꯣꯏꯕꯨ ꯀꯦꯌꯔ ꯇꯧꯕ ꯃꯑꯣꯡꯗꯣ ꯄꯥꯒꯨꯝꯕꯅꯦꯕ
ꯑꯣ ꯍꯣ
ꯃꯔꯛ ꯃꯔꯛꯇꯗꯤ ꯑꯩꯅ ꯍꯣꯏ ꯑꯗꯨꯒꯤ ꯃꯔꯛ ꯃꯔꯛꯇ ꯑꯩꯅ ꯅꯪꯗꯤ ꯏꯄꯥꯕꯣꯕꯅꯦ ꯑꯩꯅ ꯑꯗꯨꯝ ꯍꯥꯏꯕꯅꯦꯕ ꯃꯥꯕꯨꯁꯨ
ꯎꯝ
ꯃꯣꯏꯗꯤ ꯍꯥꯟꯁꯨ ꯍꯟꯈ꯭ꯔꯦ ꯑꯗꯨꯒ ꯃꯣꯏꯅ ꯑꯩꯈꯣꯏꯕꯨ ꯑꯉꯥꯡꯗꯎꯅ ꯂꯣꯏꯅꯕꯗꯀꯣ ꯃꯆꯥꯗꯧꯅ ꯂꯣꯏꯅꯕꯗ
ꯌꯥꯝ ꯐꯩꯌꯦ
ꯍꯣꯏ ꯑꯗꯨꯒꯤ ꯑꯩꯁꯨ ꯁꯤ ꯀꯝꯄꯅꯤꯁꯦ ꯂꯦꯞ ꯇꯧꯕꯗ ꯄꯥꯝꯃꯨꯕ
ꯎꯝ
ꯈꯪꯗꯦ ꯋꯔꯛ ꯐ꯭ꯔꯣꯝ ꯍꯣꯝꯁꯨ ꯄꯥꯝꯃꯨꯕ ꯍꯌꯦꯡ ꯋꯥꯏꯦ ꯋ ꯐꯨꯝꯐꯝ ꯐꯪꯗ꯭ꯔꯗꯤ
ꯎꯝ
ꯄ꯭ꯔꯣꯁꯦꯁꯁꯨ ꯂꯥꯛꯕꯅꯤꯅꯗꯀꯣ ꯑꯩꯈꯣꯏꯒꯤꯗ
ꯑꯣ ꯑꯗꯨꯗꯤ ꯅꯪ ꯁꯦꯂꯔꯤꯒꯤ ꯈꯛꯇꯁꯨ ꯈꯟꯒꯅꯨ ꯍꯥꯏꯕꯗꯤ ꯁꯦꯂꯔꯤ ꯌꯥꯝꯃꯒ ꯊꯕꯛ ꯄ꯭ꯔꯦꯁꯔ ꯂꯩꯔꯗꯤ ꯅꯨꯡꯉꯥꯏꯇꯕꯅꯦ
ꯍꯣꯏ ꯑꯗꯨꯗꯨꯅꯦ ꯃꯤ ꯃꯌꯥꯝ ꯑꯞꯁꯣꯁꯤꯦ ꯍꯥꯏꯅꯌꯦ ꯈꯪꯗꯦ
ꯑꯃꯔꯣꯝꯗ ꯑꯃ ꯀꯩꯅꯣꯗꯅꯤ ꯀꯥ ꯑꯃꯗ ꯊꯝꯃꯨ ꯑꯗꯨꯒ ꯊꯕꯛ ꯅꯨꯡꯉꯥꯏꯅ ꯇꯧꯕꯗꯣ
ꯎꯝ
ꯅꯨꯡꯉꯥꯏꯅ ꯇꯧꯕꯗꯣ ꯃꯤꯅꯁꯨ ꯉꯥꯡꯂꯛꯇꯕ ꯆꯩꯔꯛꯇꯕ ꯅꯨꯡꯉꯥꯏ ꯋꯥꯈꯜꯗꯨ ꯅꯨꯡꯉꯥꯏꯅ ꯇꯦꯟꯁꯟ ꯂꯩꯇ꯭ꯔꯒ ꯇꯧꯕꯗꯨꯅ ꯑꯗꯨꯅꯦ ꯑꯗꯨꯝ ꯍꯦꯟꯅ ꯅꯨꯡꯉꯥꯏꯕꯅꯤꯅ
ꯃꯥꯅ ꯃꯤꯅꯁꯦ ꯍꯔꯗꯤ ꯇꯥꯕꯁꯨ ꯉꯝꯁꯨ ꯉꯝꯗꯦ ꯑꯩꯈꯣꯏꯗꯤ ꯄꯤ ꯇꯥꯕꯅ ꯈꯦ
ꯎꯝ ꯑꯗꯨꯅꯁꯨ ꯐꯒꯅꯤꯗ ꯅꯪꯅ ꯍꯧꯖꯤꯛ ꯇꯧꯔꯤꯕꯗꯨ ꯊꯕꯛ ꯁ ꯌꯥꯝ ꯌꯥꯝꯗꯕ ꯅꯨꯡꯉꯥꯏꯁꯨ ꯅꯨꯡꯉꯥꯏꯕ ꯑꯗꯨꯝ ꯑꯗꯨꯅ ꯇꯧꯕꯅꯗꯤ ꯐꯒꯅꯤꯗ ꯑ ꯑꯇꯣꯞꯄ ꯍꯧꯖꯤꯛ ꯍꯣꯉꯒ ꯑꯇꯣꯞꯄ ꯆꯠꯂꯗꯤ ꯁꯦꯂꯔꯤꯕꯨꯗꯤ ꯈꯔꯕꯨꯗꯤ ꯏꯟꯀ꯭ꯔꯤꯖ ꯇꯧꯕ ꯌꯥꯏ ꯑꯗꯨꯕꯨ
ꯃꯣꯏꯗꯤꯄꯨꯔꯥ ꯄ꯭ꯔꯦꯁꯔ ꯄꯤꯕ ꯑꯌꯥꯝꯕ ꯄ꯭ꯔꯦꯁꯔ ꯑꯗꯨꯝ ꯄꯤꯌꯦꯕ ꯁꯤ ꯇꯥꯛꯁ ꯂꯣꯏꯗ꯭ꯔꯗꯤ ꯌꯥꯗꯦ ꯍꯥꯏꯕꯒꯨꯝꯕ ꯀꯣ
ꯎꯝ ꯃꯥꯅꯦ ꯑꯩꯈꯣꯏꯗꯁꯨ ꯍꯥꯏꯗꯤ ꯇꯥꯔꯒꯦꯠꯄꯨꯗꯤ ꯂꯩꯌꯦꯕꯀꯣ
ꯑꯥ
ꯇꯥꯔꯒꯦꯠ ꯂꯩꯕꯗꯣ ꯑꯩꯈꯣꯏꯅ ꯍꯥꯏꯗꯤ ꯐ꯭ꯔꯥꯏꯗꯦ ꯅꯨꯃꯤꯠꯀꯨꯝꯕꯗ ꯑꯦꯀꯥꯎꯟ ꯈꯔ ꯌꯥꯝꯅ ꯂꯧꯁꯤꯜꯂꯒ ꯁꯇꯔꯗꯦꯒ ꯁꯟꯗꯦꯒꯨꯝꯕꯁꯦ ꯑꯩꯈꯣꯏꯁꯨ ꯐ꯭ꯔꯤ ꯑꯗꯨꯝ ꯂꯩꯗꯅ ꯑꯗꯨꯒꯤ
ꯎꯝ
ꯑꯗꯨꯗꯁꯨ ꯑꯗꯨꯝ ꯂꯣꯛ ꯏꯟ ꯇꯧꯔꯒ ꯇꯧꯕ ꯌꯥꯏꯕ ꯑꯗꯨꯒꯤ ꯃꯟꯗꯦ ꯇꯨ ꯊꯔꯁꯗꯦ ꯊꯕꯛ ꯐꯖꯅ ꯇꯧꯗꯁꯨ ꯐ꯭ꯔꯥꯏꯗꯦ ꯁꯇꯔꯗꯦ ꯁꯟꯗꯦ ꯑꯗꯨꯗ ꯑꯗꯨꯝ ꯕꯦꯛꯀꯞ ꯇꯧꯋꯦꯕ ꯑꯩꯗꯣ ꯊꯕꯛ ꯇꯧꯕꯒꯤ ꯏꯁꯇꯥꯜꯗꯨꯀꯣ ꯑꯗꯨꯅ ꯄ꯭ꯔꯥꯏꯕꯦꯠꯄꯨꯗꯤ ꯂꯩꯌꯦ ꯑꯩꯈꯣꯏꯁꯨ꯫
ꯌꯥꯝ ꯐ꯭ꯂꯦꯛꯁꯤꯕꯜ ꯑꯣꯏꯅꯦ ꯑꯗꯨꯗꯤ ꯅꯣꯏ ꯊꯕꯛꯇꯤ
ꯍꯣꯏ ꯏꯇꯣꯝꯇ ꯑꯣꯏ ꯑꯣꯏꯔꯝꯃꯅꯤ ꯑꯗꯨꯃꯥꯏꯅ ꯇꯧꯕꯋꯗꯣ ꯑꯇꯣꯞꯄꯗꯤ ꯌꯥꯗꯕꯅꯦ ꯄ꯭ꯔꯦꯁꯔ ꯌꯥꯝꯃꯦ ꯊꯕꯛ ꯇꯧꯕ ꯅꯨꯡꯉꯥꯏꯇꯦ ꯑꯗꯨꯝ ꯍꯥꯏꯌꯦꯕ
ꯑꯣ ꯑ
ꯑꯗꯨꯕꯨ ꯑꯩꯒꯤꯗꯤ ꯑꯗꯨꯃꯥꯏꯅ ꯇꯧꯗꯦ ꯑꯩꯈꯣꯏ ꯃꯤꯁꯦ ꯏꯇꯣꯝꯇꯁꯨ ꯑꯣꯏꯕꯀꯣ
ꯑꯣ ꯍ ꯍ
ꯃꯇꯇꯣꯝꯇꯁꯨ ꯑꯣꯏꯌꯦ ꯑꯗꯨꯒ ꯈꯪꯗꯦꯗ ꯃꯦꯅꯦꯖꯔ ꯍꯣꯏꯒ ꯑꯩꯒ ꯈꯔ ꯆꯥꯟꯅꯕ ꯍꯥꯏ ꯇꯔꯦ
ꯎꯝꯍꯝ ꯎꯝꯍꯝ ꯌꯥꯝ ꯐꯩꯌꯦ ꯑꯗꯨꯒꯨꯝꯕ ꯊꯕꯛ ꯇꯧꯕꯗꯣ ꯅꯪꯒꯤꯗꯤ ꯑꯗꯨꯝ ꯂꯥꯏꯕꯛ ꯐꯕ ꯍꯥꯏꯕ ꯇꯥꯔꯦ ꯑꯗꯨꯗꯤ
ꯐꯥꯃꯨꯡꯗ ꯂꯩꯕ ꯐꯕ꯭ꯔꯥ ꯐꯠꯇꯕ꯭ꯔꯥ
ꯎꯝ ꯈꯪꯗꯦ ꯑꯩꯅꯦ ꯃꯄꯥꯟꯗ ꯂꯩꯕ ꯅꯨꯡꯉꯥꯏꯗ꯭ꯔꯁꯨ ꯁꯤꯗ ꯂꯩꯔꯒ ꯑ ꯑꯗꯨꯝ ꯍꯧꯖꯤꯛ ꯏꯔꯥꯡꯗꯤ ꯑꯗꯨꯝ ꯂꯩꯈ꯭ꯔꯅꯤ
ꯎꯝ
ꯏꯔꯥꯡꯗꯤ ꯑꯥꯗ ꯆꯠꯂꯨꯁꯨ ꯑꯁꯤꯗ ꯂꯩꯔꯁꯨ ꯏꯔꯥꯡꯗꯤ ꯑꯗꯨꯝ ꯃꯐꯝ ꯃꯐꯝꯒꯤ ꯑꯗꯨꯝ ꯂꯩꯕꯅꯦ ꯑꯗꯨꯕꯨ
ꯂꯩꯦꯈꯅꯤ ꯂꯩꯦꯈꯅꯤ ꯒꯤꯝꯗꯂ ꯍꯦꯛꯇ ꯏꯃꯥ ꯏꯄꯥ ꯃꯅꯥꯛꯇ ꯂꯩꯕꯅꯤꯅ ꯈ꯭ꯋꯥꯏꯗꯒꯤ ꯍꯦꯟꯅ ꯐꯩ
ꯍꯣꯏ ꯍꯥꯏꯕꯗꯤ ꯅꯪ ꯋꯥꯔꯁꯨ ꯆꯥꯛ ꯑꯦꯠ ꯂꯤꯁ ꯑꯃ ꯆꯥꯛ ꯌꯦꯟꯁꯥꯡ ꯊꯣꯡꯕꯗꯤ ꯂꯩꯔꯦꯅ ꯁꯕꯥ ꯑꯗꯨ ꯂꯩꯗꯤ
ꯅꯪ ꯊꯣꯡꯉꯒ ꯆꯥꯕꯁꯨ ꯑꯗꯨꯝ ꯅꯨꯃꯤꯠꯇꯁꯨ ꯂꯩ ꯂꯩꯒꯅꯤ ꯊꯣꯡꯕ
ꯃꯥꯅꯦ ꯃꯥꯅꯦ
ꯑꯣꯖꯥ ꯃꯁꯥꯁꯨ ꯂꯩꯒꯅꯤ
ꯃꯥꯅꯦ
ꯌꯥꯔꯤꯃꯩꯗꯤ ꯑꯁ ꯑꯩꯗꯤ ꯃꯄꯥꯟꯗ ꯆꯠꯅꯤꯡꯗꯦ ꯌꯥꯗꯕꯒꯤꯅꯤ ꯅꯪꯒꯨꯝꯗ
ꯎꯝ
ꯃꯄꯥꯟꯗ ꯂꯩꯅꯤꯡꯗꯦ ꯌꯨꯝꯗ ꯑꯗꯨꯝ ꯅꯨꯡꯁꯤꯠ ꯌꯥꯝ ꯅꯨꯡꯉꯥꯏꯕꯗꯣ ꯁꯣꯍꯣꯜꯂꯒ ꯄꯤꯁꯇ ꯂꯩꯅꯤꯡꯉꯦ
ꯎꯝ ꯑꯗꯨꯣꯅ ꯍꯦꯟꯅ ꯐꯌꯦ
ꯎꯝ ꯑꯣꯔꯒꯥꯅꯤꯛꯀꯤ ꯑꯐꯕ ꯆꯤꯟꯖꯥꯛꯇꯨ ꯆꯥꯔꯒ ꯏꯁꯥ ꯁꯅ ꯂꯩꯅꯤꯡꯉꯤ ꯅꯨꯡꯉꯥꯏꯅ
ꯎꯝ
ꯁꯤꯇꯤ ꯂꯥꯏꯐꯁꯦ ꯌꯥꯝ ꯕꯣꯔꯤꯡ ꯕꯣꯔꯤꯡ ꯌꯥꯝ ꯆꯨꯏꯕ
ꯏꯁ ꯕꯣꯔꯤꯡ ꯆꯨꯌꯦ ꯃꯄꯥꯟꯗ ꯂꯩꯕ ꯀꯥꯡꯕꯨꯁꯨ ꯍꯥꯕꯒ ꯌꯥꯎꯔꯦꯗ ꯍꯗꯗꯤ
ꯎꯝ ꯍꯣꯏ ꯅꯣꯡ ꯐꯥꯗꯣꯛ ꯀꯣꯏꯕ ꯆꯠꯀꯨꯝꯕ ꯇꯨꯔꯒꯨꯝꯕ ꯆꯠꯄꯗꯤ ꯎꯝ ꯃꯐꯝ ꯈꯔ ꯈꯔ ꯌꯦꯡꯕꯗꯤ ꯌꯥꯏꯌꯦ ꯑꯗꯨꯕꯨ ꯂꯩꯕꯗꯤ ꯇꯟꯕ
ꯎꯝ
ꯁꯤꯇꯤꯒꯤ ꯃꯤꯁ